ꯍꯜꯂꯣ
ꯍꯗꯣ ꯃꯔꯨ
ꯑꯧ ꯇꯥꯏꯌꯦ ꯇꯥꯏꯌꯦ ꯃꯔꯨꯞ
ꯃꯔꯨꯞ ꯀꯝꯗꯧꯕꯤꯔꯤꯒꯦ ꯍꯧꯖꯤꯛꯀꯥꯟꯁꯤꯕꯨ
ꯅꯨꯡꯉꯥꯏꯔꯤ ꯍꯥꯏꯇꯥꯔꯦ ꯃꯔꯨꯞ ꯃꯔꯨꯞꯇꯤ ꯀꯝꯗꯧꯔꯤ
ꯑꯩꯁꯨ ꯅꯨꯡꯉꯥꯏꯖꯔꯤ ꯃꯔꯨꯞ ꯑꯗꯣ ꯉꯁꯤꯗꯤ ꯋꯥꯔꯤ ꯑꯃ ꯃꯁꯨꯝ ꯁꯥꯏꯟ ꯇꯧꯔꯛꯄꯅꯤ
ꯌꯥꯏꯌꯦ ꯌꯥꯏꯌꯦ ꯃꯔꯨꯞ ꯀꯔꯤ ꯃꯇꯥꯡꯗ ꯁꯥꯟꯅꯁꯦ ꯍꯥꯏꯕꯅꯣ
ꯉꯁꯤ ꯉꯁꯤ ꯁꯥꯟꯅꯒꯗꯧꯕ ꯋꯥꯔꯤꯁꯦ ꯑꯩꯈꯣꯏꯒꯤ ꯃꯍ ꯎꯁꯥꯒꯤ ꯂꯩꯃꯒꯤ ꯈꯜꯁꯦ ꯀꯥꯏꯊꯔꯛꯄ ꯑꯃꯗꯤ ꯃꯁꯤꯅ ꯃꯤꯑꯣꯏꯕꯗ ꯀꯌꯥꯒꯤ ꯃꯇꯤꯛ ꯀꯥꯏꯍꯜꯂꯤ ꯑꯗꯨꯒꯨꯝꯕꯁꯤꯡꯗ ꯋꯥꯔꯤ ꯁꯥꯁꯤ
ꯎꯝ ꯌꯥꯏꯌꯦ ꯌꯥꯏꯌꯦ ꯃꯔ
ꯑꯗꯨ ꯃꯉꯥꯏ ꯑꯩꯈꯣꯏꯒꯤ ꯃꯃꯥꯡꯉꯩꯗꯒꯤ ꯂꯩꯔꯛꯂꯕ ꯄ꯭ꯔꯤꯊꯤꯕꯤꯒꯤ ꯂꯩꯃꯥꯏ ꯑꯁꯤꯗ ꯑꯃꯁꯨꯡ ꯑꯇꯤꯌꯥ ꯑꯩꯈꯣꯏꯒꯤ ꯑꯀꯣꯏꯕꯗ ꯂꯩꯔꯤꯕ ꯑꯏꯪ ꯑꯁꯥ ꯑꯃꯗꯤ ꯄꯔꯣꯛ ꯃꯄꯥꯜꯁꯤꯡꯒꯤ ꯆꯥꯡ ꯅꯥꯏꯅ ꯃꯍꯧꯁꯥꯗꯒꯤ ꯂꯩꯔꯛꯂꯕ ꯈꯜ ꯑꯁꯤ ꯍꯧꯖꯤꯛꯀꯤ ꯃꯇꯝꯗꯗꯤ ꯌꯥꯝꯅ ꯑꯗꯨꯛꯀꯤ ꯃꯇꯤꯛ ꯑꯍ ꯑꯍꯣꯡꯕ ꯂꯥꯛꯅꯔꯛꯄ ꯋꯥꯐꯝꯅꯤ ꯃꯁꯤ ꯀꯔꯤꯗꯒꯤ ꯃꯔꯨꯑꯣꯏ ꯑꯣꯏꯅ ꯑꯣꯏꯔꯛꯄ ꯌꯥꯏ ꯍꯥꯏꯅ ꯃꯔꯨꯞꯅ ꯊꯝꯕꯤꯅꯤꯡꯉꯤ
ꯎ ꯃꯁꯤ ꯑꯩꯒꯤ ꯋꯥꯈꯜꯗꯗꯒꯤ ꯃꯔꯨꯞ ꯑꯩꯈꯣꯏꯒꯤ ꯄ꯭ꯔꯤꯊꯤꯕꯤꯒꯤ ꯄ꯭ꯔꯀꯤꯇꯤꯒꯤ ꯁꯛꯇꯝ ꯍꯥꯏꯇꯥꯥꯔꯦ ꯑꯩꯈꯣꯏꯒꯤ ꯃꯍꯧꯁꯥꯒꯤ ꯑꯣꯏꯕ ꯄꯣꯠ ꯆꯩꯩ ꯁꯝꯅ ꯍꯥꯏꯔꯀꯥꯟꯗ ꯈꯨꯗꯝ ꯑꯣꯏꯔꯦ ꯑꯩꯈꯣꯏ ꯃꯤꯠꯃꯛꯅꯁꯨ ꯎꯔꯦ ꯎ ꯋꯥ ꯌꯥꯝꯅ ꯌꯥꯟꯊꯠꯄ ꯃꯁꯤ ꯃꯔꯨ ꯑꯣꯏꯕ ꯀꯩꯅꯣꯅꯦ ꯃꯔꯝꯅꯤ ꯍꯥꯏꯅ ꯃꯁꯤꯒꯤ ꯑ ꯑꯩꯈꯣꯏ ꯑꯏꯤꯡ ꯑꯁꯥꯒꯤ ꯈꯜ ꯀꯥꯏꯁꯜꯂꯛꯂꯤ ꯁꯤꯒꯤ ꯍꯧꯔꯛꯐꯝ ꯃꯔꯝꯁꯦ ꯎ ꯋꯥ ꯌꯥꯟꯊꯠꯄꯁꯤꯅ ꯑꯣꯏꯌꯦꯅ ꯑꯩꯅ ꯍꯥꯏꯅꯤꯡꯉꯤ
ꯎꯝ ꯑꯁꯨꯝꯕꯅꯦ ꯃꯔꯨꯞ ꯎ ꯋꯥ ꯌꯥꯟꯊꯠꯄꯅ ꯃꯔꯝ ꯑꯣꯏ ꯑꯗꯨꯅ ꯃꯁꯥꯒꯤ ꯈꯜ ꯑꯁꯤ ꯑꯗꯨꯛꯀꯤ ꯃꯇꯤꯛ ꯍꯣꯡꯂꯛꯂꯦ ꯒꯂꯣꯕꯦꯜ ꯋꯥꯔꯃꯤꯡꯒꯤ ꯁꯔꯨꯛ ꯑꯃ ꯑꯣꯏꯅ ꯎ ꯋꯥ ꯌꯥꯟꯊꯠꯄꯁꯤ ꯌꯥꯝ ꯃꯥꯡꯖꯤꯟ ꯊꯥꯅ ꯑꯆꯧꯕ ꯃꯁꯤꯒꯤ ꯃꯔꯝ ꯑꯃꯁꯨ ꯑꯣꯏ ꯍꯥꯏꯕ ꯇꯥꯔꯦ ꯌꯥꯟꯊꯠꯇꯨꯅ ꯃꯔꯝ ꯑꯣꯏꯗꯨꯅ ꯑꯩꯈꯣꯏꯒꯤ ꯃꯍꯧꯁꯥꯒꯤ ꯑ ꯑꯦꯠꯃꯣꯁꯐꯤꯌꯔꯗ ꯂꯩꯔꯤꯕ ꯑꯏꯤꯡ ꯑꯁꯥꯒꯤ ꯃꯁꯤꯗꯒꯤ ꯍꯦꯟꯗꯣꯛꯇꯨꯅ ꯑꯁꯥꯕ ꯅꯨꯡꯁꯤꯠ ꯁꯤꯠꯂꯛꯂꯦ ꯑꯃꯁꯨꯡ ꯃꯥꯂꯦꯝꯒꯤ ꯂꯩꯃꯥꯏꯊꯛꯇ ꯇꯥꯕꯒꯤ ꯆꯥꯡ ꯅꯦ ꯑꯗꯨꯗꯁꯨ ꯅꯠꯇꯅ ꯅꯣꯡꯖꯨ ꯅꯨꯡꯁꯥꯒꯤ ꯐꯤꯕꯝꯗꯁꯨ ꯌꯥꯝꯅ ꯑꯀꯥꯏꯕ ꯑꯣꯏꯔꯦ ꯑꯗꯨꯒ ꯑ ꯃꯔꯨꯞ ꯅ ꯑꯩꯈꯣꯏꯒꯤ ꯑ ꯄꯣꯂꯨꯁꯟ ꯑꯃꯥꯡ ꯑꯇꯥꯒꯤ ꯃꯔꯝ ꯃꯗꯨꯒꯤ ꯑ ꯃꯈꯜ ꯈꯔ ꯍꯥꯏ
ꯃꯈꯜ ꯈꯔ ꯄꯣꯂꯨꯁꯟ ꯍꯥꯏꯕꯁꯤ ꯑꯩꯕꯨ ꯍꯥꯏꯖꯧ ꯍꯥꯏꯔꯒꯗꯤ ꯑꯩꯒꯤ ꯋꯥꯈꯜꯗꯗꯤ ꯑ ꯂꯩꯕ ꯑꯩꯒꯤ ꯋꯥꯈꯜꯗ ꯂꯩꯕ ꯍꯥꯏ ꯇꯥꯔꯗꯤ ꯍꯧꯖꯤꯛ ꯏꯁꯤꯡꯗ ꯃꯣꯠꯁꯤꯟꯕ ꯍꯥꯏꯗꯤ ꯇꯨꯔꯦꯜꯕꯨ ꯑꯣꯏꯔꯣ ꯑꯗꯒꯤ ꯑꯦꯅꯤ ꯏꯁꯤꯡ ꯂꯩꯕ ꯖꯒꯥ ꯑꯃꯗ ꯈꯣꯡꯕꯥꯟ ꯀꯩꯒꯤ ꯃꯌꯥꯝꯗ ꯈꯣꯡꯕꯥꯜ ꯄꯔꯤꯡ ꯄꯔꯤꯡ ꯁꯦꯝꯅꯔꯤꯕ ꯅꯂꯥ ꯈꯣꯡꯕꯥꯜ ꯅꯂꯥꯁꯤꯡꯗ ꯃꯣꯠꯁꯤꯟꯕ ꯃꯁꯤꯁꯨ ꯗꯨ ꯑꯗꯨꯝ ꯄꯣꯂꯨꯁꯟꯒꯤ ꯌꯥꯝꯅ ꯑꯆꯧꯕ ꯄꯥꯔꯠ ꯑꯃ ꯑꯣꯏꯔꯤ ꯍꯧꯖꯤꯛꯁꯦ ꯑꯩꯈꯣꯏꯅ ꯁꯦꯝꯗꯣꯛꯄ ꯃꯊꯧ ꯇꯥꯏꯌꯦꯅ ꯈꯜꯂꯦ ꯑꯗꯨꯒ ꯑꯩꯈꯣꯏꯒꯤ ꯑ ꯀꯩ ꯍꯥꯏꯕ ꯇꯥꯔꯦ ꯉꯁꯥꯏꯒꯤ ꯎ ꯋꯥ ꯌꯥꯟꯊꯠ ꯑꯗꯨꯅ ꯃꯔꯝ ꯑꯣꯏꯔꯒ ꯑꯩꯈꯣꯏꯒꯤ ꯁꯥꯒꯠꯄ ꯈꯛꯇ ꯅꯠꯇꯅ ꯑ ꯆꯤꯡ ꯅꯤꯡꯤꯡꯒꯥꯏꯕ ꯑꯗꯒꯤ ꯃꯥꯒꯤ ꯀꯩ ꯍꯥꯏꯇꯥꯔꯦ ꯐꯣꯜ ꯍꯥꯏꯇꯥꯔꯦ ꯃꯗꯨꯗꯒꯤ ꯐꯪꯉꯛꯄ ꯆꯤꯡ ꯅꯤꯡꯒꯥꯏꯕꯅꯆꯤꯡꯕ ꯑꯗꯒꯤ ꯅꯣꯡꯖꯨ ꯅꯨꯡꯁꯥ ꯃꯇꯝ ꯑꯩꯈꯣꯏꯒꯤ ꯃꯇꯝ ꯆꯥꯗꯅ ꯃꯇꯥꯡ ꯆꯥꯗꯅ ꯅꯣꯡ ꯅꯣꯡꯖꯨ ꯅꯨꯡꯁꯥ ꯅꯨꯡꯁꯤꯠꯅꯆꯤꯡꯕ ꯑꯗꯨꯃꯥꯏꯅ ꯂꯥꯛꯄ ꯑꯗꯨꯒꯨꯝꯕ ꯀꯌꯥ ꯑꯃ ꯂꯩ ꯃꯁꯤꯗꯪ ꯍꯥꯏꯖꯅꯤꯡꯉꯤ ꯃꯔꯨꯞ
ꯎꯝ ꯑ ꯆꯨꯝꯕꯅꯤ ꯕꯁꯤꯡꯁꯤ ꯃꯔꯛꯇ ꯑꯗꯨꯃꯁꯨ ꯑꯃꯅꯤ ꯑꯗꯨꯒ ꯑꯇꯣꯞꯄ ꯃꯥꯡꯍꯟ ꯇꯥꯛꯍꯟꯕꯁꯤꯡꯒꯤ ꯃꯈꯜ ꯍꯥꯏꯇꯥꯔꯦ ꯃꯁꯤꯁꯨ ꯌꯥꯡꯗꯝ ꯑꯣꯏꯅ ꯅꯨꯡꯁꯤꯠ ꯁꯦꯡꯉꯛꯇꯕ ꯅꯨꯡꯁꯤꯠ ꯁꯦꯡꯉꯛꯇꯕ ꯏꯁꯤꯡ ꯁꯦꯡꯉꯛꯇꯕꯅ ꯃꯔꯝ ꯑꯣꯏꯗꯨꯅ ꯑꯩꯈꯣꯏ ꯃꯤꯑꯣꯏꯕꯅ ꯑꯍꯥꯟꯕ ꯑꯣꯏꯅ ꯅꯨꯡꯁꯤꯠ ꯁꯦꯡꯂꯛꯇꯕꯒꯤ ꯅꯄꯤꯕ ꯃꯤꯑꯣꯏꯕꯗ ꯑꯋꯥ ꯆꯩꯊꯦꯡꯁꯤꯡꯁꯤ ꯁꯨꯝ ꯍꯁꯤ ꯑꯩꯈꯣꯏꯅ ꯍꯤꯡꯕꯗ ꯁꯣꯔ ꯍꯣꯟꯖꯤꯜꯂꯤꯕ ꯅꯨꯡꯁꯤꯠ ꯑꯁꯤ ꯑꯣꯛꯁꯤꯖꯦꯟ ꯑꯗꯨꯒ ꯑꯩꯈꯣꯏꯅ ꯊꯥꯗꯣꯛꯑ ꯄꯤꯛꯁꯤ ꯅꯥꯏꯠ ꯑꯗꯨꯕꯨ ꯄꯔꯤꯊꯤꯕꯤꯒꯤ ꯂꯩꯃꯥꯏꯗ ꯑꯃꯗꯤ ꯄ꯭ꯔꯤꯊꯤ ꯑꯣꯛꯁꯤꯖꯦꯟꯒꯤ ꯆꯥꯡ ꯑꯁꯤ ꯑꯁꯨꯛꯀꯤ ꯃꯇꯤꯛ ꯌꯥꯝꯅ ꯅꯦꯝꯃꯤ ꯀꯥꯔꯕꯣꯟ ꯗꯥꯏꯑꯛꯁꯥꯏꯗ ꯆꯥꯡ ꯌꯥꯝꯅ ꯋꯥꯡꯏꯤ ꯑꯩꯈꯣꯏ ꯎꯕꯁꯤꯡꯁꯤꯅ ꯃꯈꯣꯏꯅ ꯃꯈꯣꯏꯗꯤ ꯀꯥꯔꯕꯣꯟ ꯗꯥꯏꯑꯛꯁꯥꯏꯠ ꯂꯧꯁꯤ ꯑꯩ ꯑꯩꯈꯣꯏ ꯄꯨꯅ ꯁꯦꯟꯅꯅꯕꯒꯤꯗꯃꯛ ꯑꯩꯈꯣꯏꯅ ꯎ ꯋꯥꯁꯤꯡ ꯑꯁꯤ ꯁꯨꯝ ꯌꯥꯟꯊꯠꯇꯨꯅ ꯃꯈꯣꯏꯕꯨ ꯃꯥꯡꯍꯟꯕ ꯇꯥꯔꯒꯗꯤ ꯑꯩꯈꯣꯏ ꯑꯩꯅ ꯃꯕꯁꯥꯏꯠꯀꯤ ꯆꯥꯡ ꯑꯁꯦ ꯀꯥ ꯍꯦꯟꯅ ꯂꯧꯁꯤꯟꯕ ꯉꯝꯗꯗꯨꯅ ꯑꯃꯁꯨꯡ ꯑꯩ ꯑꯣꯏꯔꯤꯕ ꯑꯣꯛꯁꯤꯖꯦꯟꯒꯤ ꯆꯥꯡ ꯑꯁꯤ ꯌꯥꯝꯅ ꯐꯖꯅ ꯄꯤꯊꯣꯔꯛꯇꯗꯨꯅ ꯑꯩꯈꯣꯏꯅ ꯍꯤꯡꯕꯗ ꯑꯗꯨꯛꯀꯤ ꯃꯇꯤꯛ ꯌꯥꯝꯅ ꯑꯣꯏꯔꯛꯀꯗꯧꯔꯤꯕꯅꯤ ꯑꯃꯁꯨꯡ ꯃꯁꯤ ꯗꯦꯜꯂꯤꯒꯨꯝꯕ ꯑꯆꯧꯕ ꯃꯐꯝꯁꯤꯡꯗꯗꯤ ꯃꯁꯤ ꯄꯥꯛꯇꯛꯅꯅ ꯂꯧꯈ꯭ꯔꯦ ꯀꯨꯏꯔꯦ ꯆꯍꯤ ꯑꯁꯤꯗꯒꯤ ꯆꯍꯤ ꯈꯔꯒꯤ ꯃꯃꯥꯡꯗ ꯍꯧꯈ꯭ꯔꯦ꯫ ꯑꯗꯨꯒ ꯅꯨꯡꯁꯤꯠ ꯁꯦꯡꯉꯛꯇꯕꯒꯤ ꯆꯥꯡ ꯑꯋꯥ ꯆꯩꯊꯦꯡꯁꯤꯡ ꯑꯁꯦ ꯃꯁꯤ ꯈꯛꯇ ꯅꯠꯇꯅ ꯏꯌꯥꯔ ꯄꯣꯂꯨꯁꯟ ꯍꯥꯏꯕ ꯑꯩꯈꯣꯏ ꯑꯣꯏꯅ ꯃꯌꯥꯝ ꯈꯪ ꯅꯨꯡꯁꯤꯠꯀꯤ ꯂꯩꯅ ꯅꯨꯡꯁꯤꯠꯀꯤ ꯆꯥꯡ ꯑꯁꯤꯗ ꯑꯇꯣꯞꯄ ꯁꯦꯡꯗꯕꯗꯨ ꯅꯨꯡꯁꯤꯠꯁꯤꯡ ꯑꯁꯤꯗ ꯁꯣꯔ ꯍꯣꯟꯕ ꯅꯨꯡꯉꯥꯏꯇꯕ ꯂꯥꯏꯅꯥ ꯇꯤꯟꯅꯥ ꯀꯌꯥ ꯄꯣꯛꯍꯟꯕꯅ ꯆꯤꯡꯕ ꯑꯁꯤꯁꯨ ꯇꯣꯏꯅ ꯎ ꯑꯩꯈꯣꯏꯅ ꯈꯪꯅꯔꯛꯄ ꯋꯥꯐꯝꯅꯤ꯫ ꯃꯔꯨ ꯑꯣꯏꯅ ꯁꯦꯡꯉꯛꯇꯕꯒꯤ ꯃꯔꯝꯁꯤ ꯑꯩꯈꯣꯏꯅ ꯅꯨꯃꯤꯠ ꯈꯨꯗꯤꯡꯒꯤ ꯊꯧꯔꯤꯕ ꯃꯣꯇꯣꯔ ꯀꯥꯔꯁꯤꯡ ꯑꯗꯒꯤ ꯃꯣꯇꯣꯔ ꯕꯥꯏꯛ ꯑꯩꯈꯣꯏꯅ ꯄꯣꯠꯂꯝꯁꯤꯡ ꯌꯥꯝꯅ ꯆꯥꯎꯅ ꯄꯨꯊꯣꯛꯂꯛꯄꯗ ꯁꯤꯖꯤꯟꯅꯔꯤꯕ ꯐꯦꯛꯇ꯭ꯔꯤꯁꯤꯡꯗꯒꯤ ꯊ ꯊꯥꯗꯣꯔꯛꯄꯁꯤꯡ ꯃꯩꯈꯨ ꯌꯥꯎꯕ ꯅꯨꯡꯁꯤꯠꯁꯤꯡ ꯑꯩꯈꯣꯏꯅ
ꯎꯝ꯫
ꯑꯃꯗꯤ ꯑꯩꯈꯣꯏꯅ ꯄꯩꯁꯤꯜꯂꯒ ꯃꯩ ꯊꯥꯕꯗ ꯌꯥꯎꯔꯤꯕ ꯄ꯭ꯂꯥꯁꯇꯤꯛꯁ ꯄ꯭ꯂꯥꯁꯇꯤꯛ ꯑꯃꯒꯤ ꯃꯩꯅ ꯆꯥꯛꯇꯨꯅ ꯇꯨꯝꯕ ꯉꯝꯗꯕ ꯑꯁꯤꯗꯒꯤ ꯊꯣꯛꯂꯛꯄ ꯃꯩꯈꯨꯁꯤꯡ ꯑꯁꯦ ꯌꯥꯝꯅ ꯃꯈꯣꯏꯗ ꯌꯥꯝꯅ ꯐꯠꯇꯕ ꯃꯍꯤꯛ ꯁꯤꯡ ꯌꯥꯝꯅ ꯌꯥꯎꯋꯤ ꯃꯁꯤꯁꯤꯡ ꯑꯁꯦ ꯑꯩꯈꯣꯏ ꯃꯤꯑꯣꯏꯕꯅ ꯍꯣꯟꯁꯤꯜꯂꯨꯕ ꯃꯇꯝꯗ ꯑꯩꯈꯣꯏꯒꯤ ꯍꯛꯆꯥꯡꯒꯤ ꯂꯪꯁꯇ ꯑꯃꯗꯤ ꯑꯇꯣꯞꯄ ꯀꯌꯥꯠꯁꯤꯡ ꯑꯩꯈꯣꯏꯅ ꯁꯣꯔ ꯍꯣꯟꯕ ꯅꯨꯡꯉꯥꯏꯇꯕ ꯑꯃꯗꯤ ꯁꯣꯔ ꯍꯣꯟꯕꯒ ꯃꯔꯤ ꯂꯩꯅꯕ ꯂꯩꯅꯥ ꯇꯤꯟꯅꯥ ꯀꯌꯥ ꯑꯃ ꯄꯣꯛꯍꯜꯂꯤ ꯃꯁꯤꯁꯨ ꯑꯩꯈꯣꯏꯅ ꯈꯪꯅꯔꯛꯄ ꯋꯥꯐꯝꯅꯤ꯫ ꯑꯃꯁꯨꯡ ꯇꯦꯟꯇꯛꯅ ꯃꯔꯨꯞꯅ ꯏꯁꯤꯡꯁꯦ
ꯎꯝ꯫
ꯆꯤꯟ ꯃꯣꯠꯁꯤꯜꯂꯛꯄ ꯑꯁꯤꯒꯤ ꯃꯔꯝꯗ ꯇꯦꯟꯇꯛꯅ ꯍꯥꯏꯕꯤ
ꯎꯝ ꯈꯣꯏꯒꯤ ꯏꯁꯤꯡ ꯏꯁꯤꯡ ꯏꯔꯝ ꯅꯂꯥ ꯑꯗꯒꯤ ꯇꯨꯔꯦꯜ ꯈꯣꯡꯕꯥꯟꯅꯆꯤꯡꯕꯗꯣ ꯃꯣꯠꯁꯜꯂꯛꯂꯤꯁꯦ ꯑꯩꯈꯣꯏ ꯃꯤꯑꯣꯏꯕꯒꯤ ꯋꯥꯈꯜꯗ ꯑꯩꯈꯣꯏꯒꯤ ꯀꯩ ꯍꯥꯏꯇꯥꯔꯦ ꯈꯤꯇꯪ ꯑ ꯆꯥꯎꯈꯠꯄꯒꯤ ꯋꯥꯈꯜ ꯈꯟꯕ ꯋꯥꯠꯄ ꯍꯥꯏꯇꯥꯔꯦ ꯃꯤꯑꯣꯏꯕ ꯈꯨꯗꯤꯡꯃꯛ ꯋꯥ ꯋꯥꯈꯜ ꯃꯥꯟꯅꯗꯦ ꯑꯗꯨꯝ ꯑ ꯏꯁꯤꯡꯁꯤꯗ ꯑꯩꯈꯣꯏ ꯏꯁꯤꯡ ꯏꯁꯤꯡꯁꯦ ꯑꯩꯈꯣꯏꯅ ꯁꯤꯖꯤꯟꯅꯔꯤꯕꯅꯤ ꯁꯤꯖꯤꯟꯅꯗ꯭ꯔꯁꯨ ꯏꯔꯝ ꯅꯂꯥ ꯆꯦꯜꯂꯤꯕꯗꯨ ꯐꯖꯅ ꯃꯁꯤ ꯃꯣꯠꯁꯤꯜꯂꯒꯗꯤ ꯃꯁꯤꯗ ꯑꯩꯈꯣꯏꯗ ꯑꯀꯥꯏꯕ ꯂꯥꯛꯀꯅꯤ ꯈꯟꯗꯕ ꯃꯤꯑꯣꯏꯁꯤꯡꯅ ꯃꯗꯨꯒꯤ ꯐꯨ ꯐꯣꯜꯗꯨ ꯎꯕ ꯉꯝꯗꯕ ꯃꯤꯁꯤꯡꯅ ꯑꯩꯈꯣꯏꯒꯤ ꯑ ꯑꯃꯣꯠ ꯑꯀꯥꯏ ꯊꯥꯗꯕ ꯃꯐꯝ ꯆꯥꯅ ꯍꯨꯟꯗꯣꯛꯇꯕ ꯍꯥꯏꯇꯥꯔꯦ ꯃꯔꯨꯏ ꯑꯣꯏꯅ ꯑꯩꯈꯣꯏꯒꯤ ꯁꯝꯅ ꯍꯥꯏꯔꯀꯥꯟꯗ ꯄ꯭ꯂꯥꯁꯇꯤꯛ ꯄ꯭ꯂꯥꯁꯇꯤꯛ ꯑꯩꯈꯣꯏꯒꯤ ꯎꯝ ꯄ꯭ꯂꯥꯁꯇꯤꯛꯁꯦ ꯄ꯭ꯂꯥꯁꯇꯤꯛꯁꯤꯅ ꯑꯩꯈꯣꯏꯒꯤ ꯅꯝꯕꯨꯜ ꯇꯨꯔꯦꯜꯁꯦ ꯍꯥꯏꯔꯁꯤ ꯅꯝꯕꯨꯜ ꯇꯨꯔꯦꯜꯁꯦ ꯃꯣꯠꯄꯗ ꯃꯃꯤꯡ ꯆꯠꯂꯤꯅꯤ ꯑꯩꯈꯣꯏꯒꯤ ꯏꯁꯇꯦꯠꯁꯤꯒꯤ ꯑꯣꯏꯅ ꯑꯗꯨ ꯑꯩꯈꯣꯏꯒꯤ ꯃꯁꯤ ꯃꯣꯠꯁꯤꯜꯂꯤꯁꯦ ꯑꯇꯩ ꯀꯅꯥꯅꯁꯨ ꯅꯠꯇꯦ ꯃꯤꯑꯣꯏꯕꯁꯤꯡꯅꯅꯤ ꯑꯗꯣ ꯃꯁꯤꯗ ꯊꯥꯗꯔꯤꯕ ꯐꯨꯠꯇ ꯍꯥꯎꯗꯤ ꯃꯌꯥꯝꯁꯦ ꯑꯩꯈꯣꯏꯒꯤ ꯅꯣꯡ ꯅꯣꯡ ꯖꯨ ꯅꯨꯡꯁꯥꯗ ꯇꯨꯝꯕ ꯉꯝꯗꯕ ꯄꯣꯠ ꯍꯥꯏꯇꯥꯔꯦ ꯃꯔꯨꯏꯅ ꯑꯩꯅ ꯍꯧꯖꯤꯛ ꯄꯟꯖꯈꯤꯕ ꯄ꯭ꯂꯥꯁꯇꯤꯛ꯫ ꯑꯗꯨꯒ ꯑꯗꯨꯒ ꯃꯁꯤ ꯄ꯭ꯂꯥꯁꯇꯤꯛ ꯈꯛꯇꯒꯤ ꯋꯥꯔꯤꯁꯨ ꯅꯠꯇꯦ ꯑꯩꯈꯣꯏꯅ ꯆꯥꯛ ꯏꯁꯤꯡꯗꯃꯛ ꯍꯥꯏꯗꯣꯛꯄ ꯑꯣꯏꯔꯁꯨ ꯐꯠꯇ ꯍꯥꯎꯊꯤ ꯀꯔꯤꯒꯨꯝꯕ ꯑꯃ ꯐꯠꯇꯕ ꯄꯣꯠ ꯑꯃ ꯍꯨꯟꯗꯣꯛꯄ ꯑꯣꯏꯇꯥꯔꯁꯨ ꯃꯁꯤ ꯏꯁꯤꯡꯗ ꯍꯨꯟꯗꯣꯛ ꯒꯤ ꯊꯕꯛꯁꯦ ꯏꯁꯤꯡꯁꯦ ꯍꯦꯛꯇ ꯃꯐꯝ ꯆꯥꯅ ꯄꯩꯁꯤꯟꯕꯤꯔꯒ ꯑ ꯃ ꯃꯐꯝ ꯑꯃꯗ ꯑꯩꯈꯣꯏꯒꯤ ꯗꯝꯄꯤꯡ ꯁꯥꯏꯠ ꯍꯥꯏꯇꯥꯥꯔꯦ ꯒꯥꯔꯕꯦꯖ ꯗꯝꯄꯤꯡ ꯁꯥꯏꯠꯀ ꯍꯥꯏꯅꯕ ꯑꯗꯨꯒꯨꯝꯕ ꯃꯐꯝ ꯑꯃ ꯁꯦꯝꯕꯤꯔꯒ ꯐꯖꯅ ꯄꯩꯔꯒ ꯊꯝꯕꯤꯔꯒꯗꯤ ꯌꯥꯝ ꯐꯒꯅꯤ ꯑꯗꯣ ꯃꯁꯤ ꯑ ꯃꯔꯨ ꯑꯣꯏꯅ ꯃꯤꯑꯣꯏ ꯃꯤꯑꯣꯏꯕꯁꯤꯡꯁꯤꯅ ꯑꯩꯈꯣꯏꯒꯤ ꯃꯤ ꯑꯃꯃꯝ ꯑꯣꯏꯅ ꯃꯥꯒꯤ ꯊꯧꯗꯥꯡ ꯑꯃ ꯑꯣꯏꯅ ꯈꯟꯅꯔꯒ ꯏꯁꯤꯡꯗ ꯃꯣꯠꯁꯤꯜꯂꯤꯕꯁꯤꯡꯁꯦ ꯋꯥꯈꯜ ꯇꯥꯃꯤꯟꯅꯔꯒ ꯐꯠꯇ ꯍꯥꯎꯊꯤꯁꯤꯡꯁꯦ ꯃꯐꯝ ꯆꯥꯅ ꯆꯥꯅ ꯍꯨꯟꯗꯣꯛꯄꯤꯔꯒꯗꯤ ꯃꯁꯤ ꯑ ꯏꯁꯤꯡꯗ ꯊꯣꯛꯏꯕ ꯄꯣꯂꯨ ꯄꯣꯂꯨꯁꯟꯒꯤ ꯆꯥꯡꯁꯦ ꯍꯟꯗꯒꯅꯤ ꯍꯥꯏꯅ ꯈꯜꯂꯦ ꯃꯔꯨꯞ ꯑꯩꯅ
ꯑꯆꯨꯝꯕꯃꯛ ꯁꯨꯅꯤ ꯑꯩꯈꯣꯏꯅ ꯃꯣꯠꯁꯤꯜꯂꯤꯕꯁꯤꯡ ꯑꯁꯤ ꯀꯤ ꯇꯣꯉꯥꯟ ꯇꯣꯉꯥꯟꯕ ꯃꯔꯝ ꯑꯃꯗꯤ ꯃꯁꯤꯒꯤ ꯇꯣꯉꯥꯟ ꯇꯣꯉꯥꯟꯕ ꯃꯈꯜꯁꯤꯡ ꯑꯗꯨ ꯑꯗꯨꯕꯨ ꯉꯁꯤꯒꯤ ꯑꯣꯏꯅꯗꯤ ꯃꯔꯨꯞ ꯃꯇꯥꯡ ꯁ꯭ꯋꯥꯏꯗ ꯇꯦꯟꯁꯤꯟꯅꯕ ꯇꯧꯔꯁꯤ ꯑꯗꯨꯒ ꯅꯣꯡꯃ ꯃꯇꯥꯡ ꯆꯥꯕ ꯃꯇꯝ ꯑꯃꯗ ꯑꯃꯨꯛ ꯄꯟꯅꯔꯁꯤ ꯃꯔꯨꯞ
ꯍꯣꯏ ꯍꯣꯏ ꯃꯔꯨꯞ ꯀꯥꯏꯅꯔꯁꯤ ꯃꯔꯨꯞ ꯉꯁꯤꯒꯤ
ꯑꯁ